ꯑꯥꯎꯅ ꯅ ꯇ ꯍꯥꯞ꯭ꯔꯣ
ꯇꯞꯅ ꯇꯥꯏꯌꯦ
ꯇꯞꯅ ꯇꯥꯔꯒꯗꯤ ꯁꯦꯀꯦꯟ ꯑꯝꯇ ꯄꯥꯏꯌꯣ
ꯍꯣꯏ ꯍꯣꯏ ꯅꯪꯒꯤ ꯑꯦꯐꯁꯇꯨ ꯂꯧꯊꯣꯛꯑꯣ ꯌꯥꯕꯨ
ꯂꯧꯊꯣꯛꯑꯦ ꯂꯧꯊꯣꯛꯦ
ꯑꯣ ꯀꯩꯗꯧꯔꯃꯤꯅꯣ ꯇꯥꯔꯦ ꯁꯦꯡꯅ ꯇꯥꯔ
ꯆꯥꯛ ꯊꯣꯡꯒꯦꯅ ꯇꯧꯔꯝꯕꯅꯤꯗ
ꯑꯦ ꯁꯤ ꯊꯕꯛ ꯌꯥꯝ ꯐꯩꯅꯦ
ꯎꯝ ꯇꯥꯛ
ꯀꯩ ꯀꯩ ꯑꯣ ꯌꯦꯟ ꯃꯆꯤꯟꯖꯥꯛ ꯀꯩꯀꯥ ꯂꯣꯏ ꯊꯥꯕ ꯈꯣꯠꯄ ꯂꯣꯏꯈ꯭ꯔꯕꯣ
ꯑꯌꯨꯛ ꯉꯟꯇꯥꯗꯅꯤꯗ ꯂꯣꯏꯈ꯭ꯔꯥ
ꯀꯩꯀꯩ ꯄꯤꯖꯔꯤꯅꯣ
ꯀꯝꯃꯔꯁꯌꯦꯦꯜ ꯐꯤꯗꯥꯛꯇꯩꯅ ꯂꯩꯔꯤꯁꯦ
ꯃꯅꯥ ꯃꯁꯤꯡ ꯀꯩꯀꯥꯗꯤ ꯌꯥꯎꯗ꯭ꯔꯕꯣ
ꯃꯔꯛꯛꯇꯤ ꯌꯥꯂꯦ
ꯑꯣ ꯃꯅꯥ ꯃꯁꯤꯡꯗꯤ ꯀꯥꯏꯗ ꯂꯧꯏꯤ ꯑꯗꯨꯗꯤ
ꯑꯗꯨꯕꯨꯗꯤ ꯑꯗꯨꯝ ꯌꯨꯝꯗꯒꯤ ꯅꯥꯄꯤ ꯁꯤꯡꯕꯤ ꯑꯗꯒꯤ ꯑꯇꯩ ꯃꯐꯝꯗꯒꯤ ꯑꯃꯨꯛ ꯄꯥꯠꯇꯩ ꯀꯩꯗꯒꯤꯩ ꯑꯃꯗꯒꯤ ꯀꯕꯣꯛꯀ ꯐꯥꯟꯕ ꯁꯨꯃꯥꯏꯅ ꯐꯥꯜꯂꯒ ꯏꯟꯚꯖꯟ ꯇꯧꯔ ꯀꯛꯑ ꯄꯤꯖꯕ
ꯑꯣ ꯄꯥꯠꯇꯒꯤ ꯂꯧꯕꯗꯨꯗꯤ ꯀꯩꯅꯣ ꯇꯧꯗ꯭ꯔꯣ ꯀꯔꯥꯏ ꯄꯥꯠꯇꯩꯗꯧꯔꯤꯅꯣ
ꯀꯣꯏꯔꯧꯄꯥꯠꯇꯒꯤ ꯑꯩ ꯋꯥꯛꯀꯤꯡ ꯆꯠꯄ ꯔꯨꯠꯇꯣ ꯑꯥ
ꯀꯩꯅꯣꯗ ꯏꯁꯤꯡꯗꯣ ꯑꯗꯨꯝ ꯐꯕ꯭ꯔꯕ ꯍꯥꯏꯗꯤ ꯐꯨꯔꯤ ꯁꯧꯕ ꯈꯣꯠꯄ ꯑꯕ ꯀꯔꯤꯝ ꯇꯧꯗ꯭ꯔꯣ
ꯐꯨꯔꯤꯔꯣ ꯐꯨꯔꯤꯗꯤ ꯇꯧꯋꯦꯍ ꯐꯨꯔꯤꯗꯤ ꯆꯍꯤ ꯃꯅꯨꯡꯗ ꯑꯃꯨꯛꯇꯪꯗꯤ ꯇꯧꯗ ꯌꯥꯗꯦ
ꯑꯣ ꯑꯁ ꯑꯗꯨꯗꯤ ꯀꯝꯄꯜꯁꯔꯤꯅꯦꯕ ꯍꯥꯏꯗꯤ ꯃꯇꯝ ꯂꯩꯔꯣ ꯁꯤꯒꯤꯁꯨ ꯑꯗꯨꯅ ꯅꯣꯡ ꯆꯨꯞꯨꯞꯄ ꯃꯇꯝ ꯐꯨꯔꯤ ꯇꯧꯒꯜꯂꯤꯁꯤꯕꯨꯕ
ꯑꯥ ꯑꯌꯥꯝꯅ ꯑꯗꯨꯝ ꯃꯌꯥꯝꯅ ꯈꯔꯗꯤ ꯇꯧꯒꯜꯂꯤꯗ ꯐꯅ ꯐꯥꯜꯂꯒ
ꯎꯝ ꯑꯗꯨꯗꯤ ꯈꯔ ꯀꯩꯅꯣ ꯇꯧꯗ ꯌꯥꯗ꯭ꯔꯦꯅꯦ ꯍꯤꯗꯥꯛꯀꯨꯝꯕ ꯊꯝꯗ꯭ꯔꯣ ꯇꯣꯉꯥꯟꯅ
ꯍꯤꯗꯥꯛꯀꯨꯝꯕ ꯇꯩ ꯈꯔ ꯈꯔ ꯃꯣꯂꯣꯝ
ꯎꯝ ꯈꯪꯉꯕꯅꯤꯅ ꯅꯥꯀꯟꯗ ꯊꯝꯕꯅ ꯐꯔꯦ ꯑꯗꯨꯝ
ꯑꯥꯎ ꯉꯔꯥꯡꯕꯨ ꯎꯝ ꯑꯠꯆꯥ ꯏꯟꯖꯥꯡꯁꯦ ꯆꯥꯛꯇꯪ ꯊꯣꯡꯗ ꯉꯥꯏꯗ ꯏꯟꯖꯥꯡ ꯊꯣꯡꯗ꯭ꯔꯤꯗ
ꯑꯣ
ꯉꯔꯥꯡ ꯕꯣꯟ ꯌꯥ ꯈꯪꯗ꯭ꯔꯤ ꯏꯃꯥꯗ ꯍꯪꯉ ꯊꯣꯡꯗꯣꯏꯅꯦ
ꯑꯣ ꯉꯔꯥꯡ ꯄꯣ ꯀꯩꯅꯣ ꯇꯧꯗꯦꯗ ꯑꯩꯗꯣ ꯐꯥꯔꯁ ꯑꯞ ꯁ꯭ꯋꯥꯏꯐꯥꯎ ꯌꯦꯡꯉꯝꯃꯒ ꯇꯨꯝꯈ꯭ꯔꯦꯕ ꯋꯥ ꯑꯃꯜꯂꯛꯇꯅ
ꯎꯝ
ꯑꯩꯗꯤ ꯄꯨꯡꯗꯨꯁꯨ ꯊꯦꯡꯕꯒ
ꯎꯝ
ꯍꯥꯏꯗꯤ ꯄꯨꯡ ꯕꯥꯔꯣ ꯃꯈꯥꯏꯅꯦꯅ ꯈꯜꯂꯝꯕ ꯑꯃ ꯃꯈꯥꯏ ꯑꯩ ꯑꯣꯏ ꯂꯩꯔꯝꯃꯦ ꯑꯗꯩꯗꯤ ꯐꯥꯁ ꯍꯥꯞ ꯂꯣꯏꯔꯛꯄꯗꯒꯤꯩ ꯃꯣꯏ ꯕ꯭ꯔꯦꯛꯇꯨꯁꯨ ꯀꯨꯏꯈꯤꯕꯅꯤꯅ ꯑꯗꯨꯝ ꯃꯁꯥꯅ ꯇꯨꯝꯖꯈꯤ ꯂꯩꯔꯝꯃꯦ ꯍꯤꯞꯄꯒ ꯌꯦꯡꯕꯅꯤꯅ
ꯎꯝ
ꯃꯌꯥꯝ ꯄꯨꯟꯅ ꯌꯦꯡꯃꯤꯟꯅꯕꯅꯤꯅ ꯃꯣꯏ ꯄ꯭ꯔꯣꯖꯦꯛꯇꯔ ꯀꯥꯞꯊꯣꯛ ꯌꯦꯡꯕꯅꯤ ꯁꯤꯗ ꯄ꯭ꯔꯣꯖꯦꯛꯇꯔ ꯑꯃ ꯂꯩꯌꯦ ꯃꯣꯏ ꯕꯣꯜ ꯌꯦꯡꯅꯕ ꯑꯗꯨ ꯇꯧꯔꯕ ꯑꯗꯨꯒ ꯃꯣꯏ ꯖꯤ ꯇꯤꯚꯤ ꯀꯩꯅꯣꯒꯤ ꯁꯞꯁꯀ꯭ꯔꯤꯞꯁꯟ ꯇꯧꯕꯗꯣ
ꯎꯝ
ꯑꯗꯨꯃꯥꯏꯅ ꯂꯩ ꯑꯗꯨꯗ ꯇꯧꯔꯒ ꯀꯥꯞꯊꯣꯛꯑ ꯌꯦꯡꯉꯤ
ꯎꯝ
ꯑꯗꯨꯃꯥꯏꯅ ꯇꯧꯋꯤ ꯑꯗꯩ ꯇꯨꯝꯈ꯭ꯔꯦ ꯑꯗꯨꯗꯩ ꯍꯧꯒꯠꯂꯛꯑꯒ ꯍꯧꯖꯤꯛ ꯀꯩꯅꯣ ꯇꯧꯔꯤꯁꯤꯅꯤ ꯀꯨꯏꯗ꯭ꯔꯤ ꯍꯧꯒꯠꯄ ꯅꯣꯏꯗꯤ ꯉꯟ ꯉꯟ ꯇꯨꯝꯗ ꯌꯥꯔꯝꯃꯣꯏꯅꯦ
ꯇꯨꯝꯃꯦ ꯉꯟ ꯉꯟ ꯇꯨꯝꯃꯤ ꯑꯁꯨꯌꯥꯝ ꯊꯦꯡꯉꯗꯤ ꯕꯣꯟ ꯎꯝ ꯕꯣꯟꯗꯨꯁꯨ ꯑꯊꯦꯡꯕ ꯑꯝꯇ ꯌꯦꯡꯗ꯭ꯔꯦ ꯑꯉꯟꯕ
ꯑꯣ ꯅꯪ ꯀꯩꯅꯣꯔꯣꯝꯗꯗꯤ ꯀꯔꯝ ꯀꯥꯟ ꯂꯥꯛꯇꯣꯏꯅꯣ ꯍꯤꯁꯇꯔꯤꯗꯗꯤ ꯀꯔꯝ ꯀꯥꯟ ꯆꯠꯇꯣꯏꯕ
ꯍꯌꯦꯡ
ꯑꯣ ꯃꯔꯨꯝ ꯍꯥꯞꯅꯕꯗ ꯑꯃꯨꯛ ꯀꯥꯍꯧꯋꯦ ꯇꯧꯕꯗꯨꯗꯤ ꯀꯃꯥꯏꯅ ꯇꯧꯗꯧꯔꯒꯦ
ꯍꯥꯞꯅꯕ ꯀꯔꯤ
ꯅꯍꯥꯨꯟꯃꯨꯛ ꯀꯧꯅꯣꯝꯃ ꯀꯥꯎꯍꯧꯌꯦ ꯍꯥꯏꯕ ꯀꯩꯅꯝ ꯇꯧꯔꯝꯕꯗꯣ
ꯑ ꯂꯧꯗ꯭ꯔꯦ ꯑꯗꯣ ꯍꯌꯦꯡ ꯑꯗꯨꯝ ꯂꯧꯔꯒꯦꯅ ꯇꯧꯔꯦ ꯉꯁꯥꯏꯗꯒꯤ ꯎꯝ ꯎꯝ ꯁ꯭ꯋꯥꯏꯗꯒꯤ ꯑꯇꯣꯞꯄ ꯑꯃ ꯊꯤꯔꯒ ꯇꯧꯔꯒ ꯍꯌꯦꯡ ꯑꯗꯨꯝ ꯂꯧꯔꯒꯦ ꯇꯧꯅꯦ
ꯑꯣ ꯑꯣ
ꯂꯥꯛꯄꯗꯨꯣ ꯐꯔꯛ ꯇꯥ ꯂꯩꯔꯦ
ꯑꯥ ꯍꯤꯁꯤꯆꯔꯤ ꯂꯧꯕꯤꯗꯨꯗꯤ ꯀꯃꯥꯏ ꯍꯤꯁꯆꯔꯤꯗ ꯊꯝꯕꯁꯦ ꯀꯃꯥꯏ ꯀꯃꯥꯏꯅ ꯊꯥꯈꯤꯕ ꯄꯩꯁꯥ ꯀꯩꯀꯥꯗꯣ
ꯎꯝ ꯅꯨꯃꯤꯠ ꯀꯨꯟꯅꯤꯄꯥꯜꯅꯤꯅꯦꯕ ꯃꯣꯏꯅ ꯂꯩꯗꯣꯏꯁꯦ ꯑꯩꯈꯣꯏ ꯃꯔꯨꯝꯁꯤꯅ ꯀꯨꯟ ꯅꯤꯄꯥꯜ ꯃꯇꯨꯡꯗꯅꯦꯕ ꯑꯣꯟꯗꯣꯏꯁꯦ ꯀꯨꯟꯅꯤꯄꯥꯟꯗ ꯑꯣꯟꯗꯣꯏꯅꯦꯕ ꯑꯗꯣ ꯑꯗꯨꯐꯥꯎꯀꯤ ꯃꯔꯨꯝ ꯑꯃꯗ ꯂꯨꯄꯥ ꯃꯉꯥ ꯃꯉꯥ
ꯃꯉꯥ ꯃꯉꯥ ꯃꯔꯨꯝ ꯑꯃꯗ ꯑꯥ ꯑꯗꯨꯒ ꯃꯆꯥꯗꯨ ꯑꯣꯜꯂꯛꯑꯀꯥꯟꯗꯅ ꯀꯩꯅꯣ ꯇꯧꯗꯣꯏꯕ ꯄꯩꯁꯥꯗꯨ ꯀꯛꯁꯟꯅꯗꯣꯏꯔꯥ ꯑꯗꯨꯃꯥꯏꯅ ꯇꯧꯔꯒ
ꯎꯝ ꯀꯛꯁꯟꯅꯗꯣꯏꯅꯤ
ꯃꯆꯥꯗꯤ ꯀꯌꯥ ꯀꯌꯥꯗ ꯌꯣꯜꯂꯤ ꯑꯗꯨꯗꯤ
ꯌꯥꯡꯈꯩ ꯃꯥꯄꯟ ꯍꯨꯝꯐꯨꯗ ꯌꯣꯜꯂꯦ ꯑꯩ ꯍꯧꯖꯤꯛꯀꯤ ꯑꯣꯏꯅꯗꯤ
ꯑꯣ ꯑꯗꯨ ꯇꯥꯔꯗꯤ ꯃꯣꯏ ꯀꯛ ꯀꯛꯅꯈ꯭ꯔꯒ ꯌꯥꯡꯈꯩꯒ ꯃꯔꯤ ꯁꯨꯥꯏꯅ ꯊꯣꯛꯇꯣꯏꯔꯥ
ꯎꯝ ꯌꯥꯡꯈꯩ ꯃꯔꯤ ꯌꯥꯡꯈꯩ ꯃꯉꯥ ꯁ꯭ꯋꯥꯏꯗ ꯑꯩꯈꯣꯏꯅ ꯐꯪꯍꯧꯗꯣꯏꯕ
ꯑꯣ ꯃꯆꯥꯗꯨꯁꯨ ꯑꯗꯨꯗꯤ ꯃꯣꯏꯗ ꯑꯗꯨꯝ ꯄꯤꯊꯣꯛꯑꯦ ꯃꯣꯏꯅ ꯑꯗꯨꯝ ꯌꯣꯜꯂꯦ ꯑꯥ
ꯃꯣꯏꯅ ꯑꯗꯨꯝ ꯌꯣꯜꯂꯤꯅꯤ
ꯑꯣ ꯑꯗꯨ ꯅꯪ ꯅꯁꯥꯒꯤ ꯂꯧꯅꯤꯡꯉꯀꯥꯟꯗꯁꯨ ꯑꯗꯨꯝ ꯃꯆꯥꯗꯨ ꯂꯧꯕ ꯑꯗꯨꯝ ꯂꯧꯔꯤ ꯅꯠꯇ꯭ꯔꯣ
ꯑꯥ ꯂꯧꯕ ꯌꯥꯏ ꯑꯗꯨꯏꯗꯨ ꯏꯁꯥ ꯂꯧꯅꯤꯡꯉꯀꯥꯟꯗꯗꯤ ꯍꯟꯗꯛꯇꯤ ꯑꯩ ꯂꯣꯏꯔꯒꯦ
ꯑꯥ
ꯑꯩꯅ ꯍꯥꯏꯔꯒ ꯃꯥꯡꯖꯧꯅꯅ ꯍꯥꯏꯒꯤꯕ
ꯑꯣ ꯑꯗꯨ ꯅꯪꯗꯤ ꯂꯧꯗꯤ ꯂꯧꯗꯕ꯭ꯔꯕ ꯑꯇꯣꯞꯄ ꯑꯣꯏꯅ ꯂꯧꯕ꯭ꯔꯕ ꯍꯥꯏꯗꯤ ꯅꯪꯒꯤ ꯌꯦꯟꯈꯩꯗꯣ
ꯄꯥꯛ ꯂꯧꯗꯦ ꯑꯃꯨꯛꯃꯨꯛ ꯂꯧꯕ ꯌꯥꯎꯋꯦ
ꯑꯣ
ꯑꯩꯅ ꯂꯣꯏꯈꯠꯂꯝꯗꯥꯏꯁꯦ
ꯑꯥ
ꯁꯥꯏꯗꯒꯨꯝꯕ ꯑꯗꯒꯤ ꯑꯩꯉꯣꯟꯗꯒꯤ ꯂꯧꯒꯦ ꯍꯥꯏꯄ ꯌꯥꯎꯔꯀꯥꯟꯗ ꯑꯗꯨꯃꯥꯏꯅ ꯄꯤꯕ
ꯑꯣ ꯑꯣ ꯐꯩꯅꯦ ꯑꯗꯨꯗꯤ ꯎꯝ
ꯎ ꯃꯣꯏꯗꯁꯨ ꯑꯩꯈꯣꯏꯒꯤ ꯗꯤꯃꯥꯟ ꯂꯩꯌꯦꯕ
ꯎꯝ ꯎꯝ ꯎꯝ ꯃꯄꯥꯟ ꯂꯝꯗ ꯀꯩꯗꯁꯨ ꯊꯥꯕ ꯌꯥꯎꯔꯤꯔꯣ ꯃꯥꯏꯁꯦ
ꯊꯥꯏ ꯑꯗꯣ ꯍꯧꯖꯤꯛꯀꯥꯟꯗꯤ ꯂꯝꯕꯤ ꯀꯩ ꯏꯔꯥꯡ ꯐꯠꯇ꯭ꯔꯕꯅꯤꯅ ꯌꯥꯝ ꯀꯟꯅ ꯌꯥꯗ꯭ꯔꯦ ꯍꯥꯏ ꯃꯅꯤꯄꯨꯔ ꯃꯅꯨꯡꯗ ꯑꯌꯥꯝꯕꯅ ꯇꯧꯋꯦꯅ ꯍꯥꯏ
ꯑꯣ ꯑꯣ ꯆꯨꯝꯃꯦ ꯑꯗꯨꯁꯨ ꯑꯗꯒꯤ ꯅꯪꯒꯤꯗꯨꯁꯨ ꯑꯗꯨꯝ ꯑꯗꯨꯗꯤ ꯖꯦꯕꯤꯗ ꯆꯤꯡꯗꯣꯏ ꯅꯠꯇ꯭ꯔꯣ ꯅꯪꯒꯤ ꯉꯥꯅꯨꯗꯣ
ꯑꯥ
ꯑꯗꯨꯗꯤ ꯃꯌꯥꯝ ꯃꯌꯥꯝ ꯑꯗꯨꯝ ꯄꯥꯝꯅꯔꯝꯒꯅꯤꯗ
ꯄꯥꯝꯅꯩ ꯌꯥꯝꯅ ꯃꯔꯨꯝꯁꯨ ꯐꯖꯅ ꯀꯣꯛꯄ ꯃꯤꯠꯁꯨ ꯐꯖꯅ ꯑꯗꯨꯝ ꯍꯥꯎꯕ ꯑꯗꯣ ꯂꯨꯝꯁꯨ ꯂꯨꯝꯕ ꯑꯗꯨꯝ ꯄꯥꯝꯅꯩꯌꯦ ꯁꯤ ꯉꯥꯅꯨ ꯃꯈꯜꯁꯦ
ꯎꯝ ꯉꯥꯅꯨꯁꯤ ꯆꯥꯕꯗꯤ ꯑꯣ ꯍꯥꯏꯔꯑꯣꯅꯦ
ꯎꯝ ꯑꯗꯨꯝ ꯀꯩꯇꯧꯋꯦ ꯍꯥꯏꯇꯥꯔꯦ ꯍꯥꯏꯗꯤ ꯑꯇꯩꯒꯤ ꯃꯌꯥꯝ ꯑꯇꯣꯞꯄ ꯉꯥꯅꯨ ꯃꯈꯜꯗꯗꯤ ꯃꯥꯁ ꯄ꯭ꯔꯗꯛꯁꯟ ꯀꯩꯁꯨ ꯉꯝꯗꯦ ꯍꯥꯏꯇꯥꯔꯦ
ꯑꯥ ꯑꯥ
ꯑꯗꯨꯅ ꯑꯩꯈꯣꯏꯁꯦ ꯑꯩꯈꯣꯏꯁꯤꯗꯤ ꯃꯥꯁ ꯄ꯭ꯔꯗꯛꯁꯟ ꯉꯝꯃꯦꯕ
ꯑꯣ
ꯚꯦꯂꯥꯏꯇꯤ ꯍꯥꯏꯔꯣ ꯌꯨꯝꯗ ꯈꯔ ꯇꯧꯕ ꯅꯠꯇꯅ ꯀꯩꯁꯨ ꯌꯥꯝꯅ ꯃꯥꯔꯀꯦꯠꯇ ꯐꯪꯉꯝꯗꯦꯕ ꯑꯗꯣ ꯑꯩꯈꯣꯏꯁꯤꯅ ꯑꯃꯨꯛ ꯆꯍꯤ ꯑꯃꯗ ꯆꯅꯤ ꯆꯅꯤ ꯍꯨꯝꯐꯨ ꯑꯗꯨꯝ ꯀꯩ ꯍꯥꯏꯅꯤ ꯑꯗꯨꯝ ꯑꯗꯨꯝ ꯃꯁꯥꯅ ꯀꯣꯜꯂꯒꯗꯤ ꯑꯃꯨꯛ ꯑꯗꯨꯁꯨ ꯃꯁꯥꯅꯁꯨ ꯀꯣꯟꯕꯁꯨ ꯍꯩꯇꯦ ꯑꯗꯨꯒ ꯀꯣꯜꯂꯝꯃꯒꯁꯨ ꯀꯩꯁꯨ ꯌꯥꯝ ꯄꯨꯊꯣꯛꯑꯣꯏꯕ ꯃꯦꯆꯤꯟꯁꯤꯗ ꯑꯣꯜꯍꯟꯕꯒꯤꯅꯦꯕ ꯂꯦꯞꯇꯕꯤꯗ ꯀꯟꯇꯤꯅ꯭ꯌꯨꯁ ꯑꯣꯏꯅ ꯑꯗꯨꯝ ꯀꯣꯛꯊꯕ ꯉꯝꯃꯤꯁꯤ
ꯑꯣ ꯃꯤꯠꯀꯤ ꯑꯣꯏꯅꯗꯤ ꯀꯔꯝꯕꯅ ꯍꯥꯎꯒꯦ ꯉꯥꯅꯨꯁꯤꯕꯨ ꯑꯃꯣꯝꯅ ꯍꯥꯎꯕ꯭ꯔꯣ ꯍꯥꯏꯗꯤ ꯂꯥꯕꯅ ꯍꯥꯎꯕ꯭ꯔꯣ
ꯈꯪꯗꯦ ꯆꯞ ꯃꯥꯟꯅꯕ ꯃꯥꯥꯜꯂꯤꯗ ꯑꯩ ꯋꯥꯈꯜꯗ ꯑꯗꯨꯝ ꯃꯤ ꯀꯅꯥ ꯎ ꯂꯥꯛꯕꯅ ꯍꯦꯟꯕ
ꯂꯕꯅ ꯍꯦꯜꯂꯤꯔꯛꯣ ꯑꯃꯨꯛ
ꯎꯝ ꯂꯥꯛꯑꯕꯅ ꯍꯦꯜꯂꯦ ꯂꯥꯛꯑꯕꯅ ꯃꯁꯥꯁꯦ ꯈꯔ ꯐꯅꯦꯕ
ꯑꯥ
ꯑꯃ ꯃꯣꯝꯅ ꯃꯁꯥ ꯌꯥꯝ ꯀꯟꯅ ꯐꯕ ꯑꯣꯏꯗꯦ
ꯑꯣ ꯑꯗꯨ ꯅꯍꯥꯟ ꯑꯩꯈꯣꯏ ꯑꯍꯟꯅ
ꯌꯥꯝꯗꯤ ꯂꯨꯝꯗꯦꯕ
ꯑꯣ ꯅꯍꯥꯟ ꯑꯩꯈꯣꯏ ꯑꯍꯟ ꯑꯃꯅ ꯃꯥꯅ ꯉꯥꯅꯨ ꯊꯣꯡꯕꯗ ꯃꯥꯅ ꯁꯨꯃꯥꯏ ꯇꯧꯕ ꯋꯥꯔꯤꯁꯦ ꯀꯃꯥꯏꯅ ꯇꯧꯒꯦꯗ ꯑ ꯑꯃꯣꯝ ꯉꯥꯛ ꯂꯧꯁꯜꯂꯃꯥꯜꯂꯦ ꯈꯣꯠ ꯃꯥꯜꯂꯦ ꯀꯩꯅꯣ ꯇꯧꯋꯦ ꯊꯥꯎ ꯌꯥꯝ ꯊꯣꯛꯑꯦ ꯈꯣꯠꯂꯦꯅ ꯇꯧꯔꯒ ꯃꯥꯅ ꯑꯗꯥꯏꯅ ꯍꯥꯏꯕꯗꯨꯗ ꯑꯗꯨ ꯑꯗꯨ ꯂꯥꯕꯅ ꯍꯥꯎꯔꯤ ꯑꯣꯏꯔꯝꯒꯅꯤ ꯃꯥꯅ ꯍꯥꯏꯁꯤꯅ ꯃꯤꯠꯇꯨ ꯌꯥꯔꯒꯗꯤ ꯃꯤꯛꯁ ꯇꯧꯔ ꯂꯧꯔꯛꯎꯅ ꯍꯥꯏꯒꯤꯕꯖꯥꯠꯅꯤ
ꯎꯝ
ꯍꯥꯏꯗꯤ ꯊꯥꯎꯗꯨꯁꯨ ꯈꯔ ꯊꯣꯛꯄ ꯑꯗꯨꯗꯩꯗꯤ ꯑꯍꯥꯎꯕ ꯑꯗꯨ ꯈꯔ ꯌꯥꯎꯕꯅ ꯇꯧꯔꯒ ꯑꯗꯨꯗꯩ ꯂꯧꯁꯤꯜꯂꯛꯄꯗꯨꯗꯩ ꯍꯩꯇ꯭ꯔꯕ ꯑꯃꯗꯨꯅ
ꯎꯝ
ꯑꯗꯒꯤ ꯃꯣꯏꯒꯤ ꯀꯩꯅꯣ ꯍꯂꯥꯜ ꯇꯧꯕꯗꯣ ꯑꯗꯨ ꯂꯩꯔꯛꯄꯒꯤ ꯀꯩꯅꯣ ꯇꯧꯕ ꯖꯥꯠꯅꯤ ꯃꯣꯏꯁꯨ ꯈꯪꯗꯦꯅ
ꯈ꯭ꯋꯥꯏ ꯐꯕꯗꯤ ꯂꯥꯕ ꯑꯃꯒ ꯑꯃꯣꯝ ꯑꯃꯝꯒ ꯇꯧꯕꯁꯦ
ꯑꯗꯨ ꯑꯗꯨꯅꯦ ꯃꯥꯅ ꯍꯥꯏꯁꯤꯁꯨ ꯑꯗꯨꯃꯥꯏꯅꯅ ꯄꯥꯝꯕ ꯖꯥꯠꯅꯦꯕ ꯑꯗꯩꯗꯤ ꯑꯃꯗꯨꯗꯤ ꯈꯪꯗ꯭ꯔꯝꯅꯤꯅ ꯑꯗꯨꯝ ꯁꯥꯗꯨ ꯌꯦꯡꯕꯗꯁꯨ ꯑꯗꯨꯝ ꯈꯪꯕ ꯃꯥꯜꯂꯦ ꯑꯈꯪꯕ ꯃꯤꯗꯤ ꯍꯥꯏꯕꯗꯤ ꯁꯥ ꯈꯛꯇꯗ ꯌꯦꯡꯕꯗꯕꯥꯎꯗ ꯃꯤꯠꯀꯤ ꯃꯁꯛꯇꯣ
ꯎꯝ
ꯑꯗꯨꯗꯩ ꯃꯥꯅ ꯑꯁꯤꯗꯤ ꯑꯃꯣꯝꯉꯥꯛ ꯃꯥꯜꯂꯦ ꯀꯩꯅꯣ ꯇꯧꯕ ꯍꯥꯎꯕ ꯌꯧꯔꯔꯣꯏ ꯀꯥꯏꯅ ꯍꯥꯏꯌꯦ ꯃꯥꯅ ꯍꯥꯏꯕꯗ
ꯍꯨꯝꯍꯨꯝ ꯎꯝ ꯌꯥꯝ ꯀꯪꯕ ꯃꯤ ꯑꯣꯏꯗꯣꯏꯅꯤꯅꯦ
ꯈꯪ ꯃꯥꯁꯤ ꯄꯨꯔꯥ ꯀꯩꯅꯣꯒꯤ ꯃꯤꯅꯤ ꯑꯗꯨꯒꯨꯝꯕ ꯀꯨꯛꯀꯨꯝꯕ ꯑꯣꯏꯕ ꯍꯥꯏꯗꯤ ꯃꯁꯥꯁꯨ ꯈꯔ ꯆꯥꯎꯋꯦꯕꯀꯣ ꯃꯥꯁꯦ
ꯎꯝ ꯎꯝ ꯎꯝ
ꯑꯗꯥꯒꯤ ꯌꯥꯝ ꯄꯛꯆꯕ ꯍꯥꯏꯇꯥꯔꯦ ꯃꯥꯅꯒ ꯊꯣꯡꯕꯒꯁꯦ ꯑꯣꯛꯁꯥꯒ ꯊꯣꯡꯕꯁꯤ ꯃꯥꯅ ꯀꯣꯔꯐꯨꯗꯒ ꯇꯧꯔ ꯊꯣꯡꯕꯁꯦ ꯑꯁ ꯊꯋꯥꯏ ꯌꯥꯝ ꯌꯥꯎꯅ ꯊꯣꯡꯉꯦ
ꯎꯝ
ꯑꯗꯒꯤ ꯑꯗꯨꯝ ꯆꯥꯕ ꯀꯩꯅꯣ ꯇꯧꯕ ꯄꯥꯝꯖꯕ ꯃꯤꯅꯦꯕ ꯃꯣꯏꯁꯦ
ꯎꯝ ꯎꯝ
ꯑꯗꯒꯤ ꯑꯗꯨꯝ ꯅꯨꯡꯇꯤꯒꯤ ꯑꯌꯥꯝꯕ ꯃꯇꯝꯗ ꯆꯥꯔꯒꯗꯗ ꯆꯥꯅ ꯆꯥꯛ ꯆꯥꯅꯔꯒꯗꯗ ꯂꯩꯕ ꯑꯗꯨꯗꯩ ꯃꯥꯅꯒ ꯑ ꯁ꯭ꯇꯦꯇꯁꯀ ꯊꯥꯒꯠꯂꯛꯄꯁꯦ ꯑꯗꯨꯝ ꯆꯥꯅꯕꯩ ꯉꯥꯛꯇꯅꯦ ꯃꯥꯅ ꯊꯥꯒꯠꯂꯛꯇꯣꯏꯁꯦ ꯑꯗꯨ ꯃꯣꯏ ꯃꯌꯥꯝ ꯄꯨꯟꯕꯒꯤ ꯀꯩꯒꯤ ꯇꯧꯔꯒ ꯀꯣꯏꯕ ꯆꯠꯄ ꯑꯗꯥꯒꯤ ꯒꯥꯔꯤ ꯃꯅꯨꯡꯗ ꯑꯗꯨꯝ ꯀꯩꯅꯣ ꯇꯧꯔꯒ ꯅꯨꯡꯉꯥꯏꯔꯒ ꯂꯩꯕ ꯂꯥꯏꯞ ꯏꯁꯇꯥꯏꯜꯗꯨꯅꯤ ꯃꯥꯅ ꯍꯤꯡꯉꯤꯁꯦ
ꯑꯣ
ꯑꯗꯒꯤ ꯑꯩꯈꯣꯏ ꯍꯥꯟꯅ ꯁ꯭ꯀꯨꯜ ꯇꯝꯃꯤꯟꯅꯔꯛꯄ ꯑꯍꯟꯅꯦꯕ ꯃꯥꯖꯦ
ꯎꯝ
ꯑꯗꯒꯤ ꯑꯗꯨꯝ ꯃꯌꯨꯝꯒꯗꯤ ꯑꯗꯨꯝ ꯄꯩꯁꯥ ꯄꯥꯏꯕ ꯃꯥꯜꯂꯦ ꯑꯗꯥ ꯃꯥꯁꯦ ꯊꯕꯛ ꯏꯪꯈꯥꯡꯒꯤꯁꯨ ꯀꯔꯤꯝ ꯃꯊꯥ ꯁꯥꯗꯕ ꯃꯥꯜꯂꯦ ꯍꯥꯏꯕꯗꯤ ꯂꯩꯔꯤꯕ ꯆꯍꯤꯗꯨꯒ ꯍꯥꯏꯔꯗꯤ ꯑꯗꯨꯝ ꯑꯩꯈꯣꯏꯗꯤ ꯁꯥꯔꯦꯕ ꯑꯩꯈꯣꯏꯕꯥꯎꯗ ꯑꯗꯨ ꯃꯥꯗꯤ ꯑꯗꯨꯝ ꯅꯨꯡꯉꯥꯏꯅ ꯑꯗꯨꯝ ꯂꯩꯕ ꯃꯥꯜꯂꯦ ꯑꯗꯨꯝ ꯈꯔ ꯂꯥꯡꯉꯒ ꯈꯔ ꯀꯣꯏꯕ ꯆꯠꯂꯒ ꯑꯗꯩ ꯒꯤ ꯑꯗꯨꯝ ꯃꯌꯥꯝ ꯄꯨꯜꯂꯒ ꯂꯥꯏꯞ ꯏꯁꯇꯥꯏꯜꯖꯤꯕꯨꯕꯥ ꯑꯗꯩꯗꯤ ꯀꯦꯐꯦ ꯑꯅꯧꯕ ꯆꯠꯄꯤ ꯂꯣꯛꯇꯥꯛꯇ ꯆꯠꯄꯤ ꯑꯗꯒꯤ ꯅꯣꯡꯃ ꯃꯥꯅ ꯀꯩꯅꯣꯝ ꯊꯥꯒꯠꯂꯤꯏꯅꯦ ꯃꯣꯏꯒꯤ ꯄ꯭ꯂꯦꯇꯔ ꯑꯣꯛ ꯑꯣꯛꯁꯥꯒꯤ ꯄ꯭ꯂꯦꯠ ꯀꯩꯅꯣ ꯇꯧꯕ ꯑꯃ ꯃꯣꯏꯒꯤ ꯇꯥꯡꯈꯨꯜ ꯀꯤꯠꯆꯟꯒꯤ ꯑꯣꯏꯗꯣꯏꯕꯅꯦꯕꯀꯣ
ꯎꯝ
ꯑꯗꯣ ꯃꯥꯅ ꯊꯥꯒꯠꯂꯛꯄꯗꯣ ꯍꯥꯎꯗꯧ ꯃꯥꯟꯗꯅ ꯑꯩꯅ ꯁꯤꯕꯨ ꯀꯗꯥꯥꯏꯗꯅꯣ ꯈꯣꯠꯄꯅꯣꯅ ꯍꯪꯕꯗꯩ ꯃꯥꯅ ꯃꯟꯇ꯭ꯔꯤ ꯄꯨꯈ꯭ꯔꯤꯗ ꯂꯩꯕꯅꯤ ꯁꯣꯁꯥ ꯀꯧꯕꯅꯤ ꯈꯣꯠꯄꯅꯤ ꯇꯧꯔꯒ
ꯎꯝ
ꯑꯗꯩꯗꯤ ꯀꯩꯅꯣꯗꯣ ꯃꯣꯏꯗꯣ ꯁꯟꯗꯦ ꯀꯩꯀꯥꯗꯤ ꯍꯥꯡꯗꯕ ꯃꯥꯜꯂꯦ ꯑꯗꯨꯒ ꯑꯇꯩ ꯃꯇꯝꯗꯗꯤ ꯍꯥꯡꯕ ꯑꯗꯩ ꯃꯥꯏꯗꯣ ꯐꯖꯩꯅ ꯑꯩꯅ ꯆꯥꯅꯤꯡꯕ ꯍꯥꯏꯇꯥꯔꯦ ꯑꯗꯒꯤ ꯍꯣꯛꯁꯥꯅ ꯑꯃ ꯂꯩꯕꯗꯣ
ꯈꯪꯏ
ꯑꯗꯨꯖꯨ ꯍꯥꯎꯕ꯭ꯔꯥ ꯈꯪꯗꯦꯗꯥ ꯃꯌꯥꯝ ꯌꯥꯝ ꯆꯠꯅꯩꯅꯦ ꯑꯗꯨꯗ ꯑꯗꯨꯒꯨꯝꯕ ꯑꯝꯇꯪꯗꯤ ꯆꯥꯅꯤꯡꯕꯅꯦ ꯑꯩꯁꯨ ꯑꯗꯣ ꯃꯣꯏꯒ ꯄꯩꯁꯥꯕꯨꯗꯤ ꯈꯔ ꯇꯥꯡꯉꯤ ꯍꯥꯏꯗꯤ ꯊꯥꯜꯂꯤ ꯊꯥꯜꯂꯤꯗꯨꯗ ꯃꯣꯏ ꯂꯨꯄꯥ ꯆꯥꯝꯔꯤ ꯆꯧꯉꯥꯗꯤ ꯄꯤ ꯃꯥꯜꯂꯦꯕ
ꯎꯝ
ꯑꯗꯨꯗꯒꯤ ꯑꯗꯨꯝ ꯅꯣꯡꯐꯥꯗꯣꯛ ꯆꯥꯕ ꯌꯥꯏ ꯀꯥꯏꯅ ꯈꯟꯕꯗꯣ
ꯎꯝ
ꯑꯗꯩꯗꯤ ꯑꯃꯨꯛ ꯑꯣꯀꯦꯗꯨꯗꯤ ꯑꯃꯨꯛ ꯀꯌꯥ ꯆꯥꯅꯤꯡꯗꯦꯕ
ꯑꯩꯁꯨ ꯆꯥꯅꯤꯡꯗꯦ ꯃꯆꯨꯗꯣ
ꯍꯣꯏ ꯃꯍꯥꯎꯁꯨ ꯍꯟꯊꯔꯕ ꯃꯥꯜꯂꯦ ꯑꯗꯨꯗꯒꯤ ꯃꯣꯏꯒꯤꯗꯤ ꯆꯦꯡꯗꯨꯁꯨ ꯀꯩꯅꯣ ꯇꯧꯗꯦꯅꯦ ꯍꯥꯎꯇꯦꯅꯦ ꯍꯣꯇꯦꯜꯗ ꯄꯤꯔꯤꯕ ꯆꯥꯛꯇꯣ ꯑꯗꯨꯝ ꯐꯔꯥ ꯐꯔꯥ ꯇꯥꯔꯞ ꯇꯥꯔꯞ ꯇꯧꯋꯦꯕ ꯑꯗꯨꯝ ꯆ ꯁꯪꯒꯒ ꯁ꯭ꯋꯥꯏ ꯂꯥꯎꯅ ꯇꯨꯝꯈꯤꯕꯗꯣ
ꯎꯝ
ꯃꯌꯥꯝ ꯆꯥꯥꯁꯟꯕꯗꯤ ꯉꯝꯃꯦꯕꯨ ꯏꯁꯥ ꯅꯨꯡꯉꯥꯏꯇꯦꯕ
ꯑꯣꯀꯦ ꯌꯥꯝ ꯀꯟꯅ ꯍꯥꯎꯕ ꯑꯣꯏꯗꯦ ꯎꯝ ꯏꯁ ꯑꯗꯨꯒꯤ ꯍꯥꯏꯔꯣꯗꯤ ꯏꯉꯣ ꯅꯪ ꯄꯣꯝꯕ ꯀꯥꯟꯗ ꯑꯩꯈꯣꯏꯅ ꯏꯁꯥꯅ ꯊꯣꯡꯖꯔꯒ ꯀꯤꯂꯣ ꯑꯅꯤ ꯑꯍꯨꯝ ꯊꯣꯡꯉꯒ ꯆꯥꯕꯗꯨꯖꯨ ꯍꯥꯎꯅꯤ
ꯎꯝ ꯑꯗꯩ ꯈꯦꯆꯤꯒ ꯀꯩꯅꯣꯒ ꯇꯧꯕꯗꯣ ꯍꯥꯎꯗꯤ ꯍꯥꯎꯕꯅꯦꯍꯦ ꯌꯦꯟꯒ ꯉꯧꯔꯒ ꯇꯧꯔꯛꯈꯤꯕꯗꯨ ꯊꯥꯏꯅ ꯑꯩꯈꯣꯏꯅ ꯑꯦꯝ ꯌꯨ ꯁ꯭ꯋꯥꯏꯗ ꯂꯩꯔꯤꯉꯩ ꯃꯇꯝꯗ ꯍꯦꯛ ꯍꯦꯛ ꯊꯤꯜꯂꯛꯄꯗꯣ
ꯎꯝ ꯎꯝ
ꯑꯗꯣ ꯑꯃꯨꯛꯇꯪꯗꯤ ꯇꯧꯕ ꯌꯥꯏ
ꯎꯝ ꯇꯧꯋꯦ
ꯑꯗꯨꯃꯥꯏꯅ ꯇꯧꯔꯒ ꯊꯣꯡꯕꯕꯨꯗꯤ ꯃꯣꯏꯅ ꯊꯣꯡꯖꯔꯛꯑꯒꯁꯨ
ꯎꯝ ꯌꯥꯏꯌꯦ ꯄ꯭ꯂꯥꯟꯁꯤꯟꯗꯦ ꯑꯩ ꯅꯪ ꯊꯕꯛ ꯀꯣꯝꯃꯃꯤꯅ ꯍꯧꯖꯤꯛꯇꯤ
ꯑꯥꯑꯥ ꯑꯦꯛꯖꯥꯝ ꯀꯩꯀꯥ ꯂꯣꯏꯁꯟꯈ꯭ꯔꯕꯅꯤꯅ ꯑꯗꯨꯗꯩ ꯗꯦꯠ ꯅꯥꯏꯟꯇꯤꯟꯒꯤ ꯃꯇꯨꯡꯗꯩꯗꯤ ꯍꯦꯟꯅ ꯑꯃꯨꯛ ꯁꯪꯉꯅꯤ ꯗꯦꯠ ꯅꯥꯏꯟꯇꯤꯟꯗꯗꯤ ꯑꯃꯨꯛ ꯑꯩ ꯄꯩꯈꯥ ꯑꯃ ꯂꯩꯌꯦ ꯗꯦꯠ ꯅꯥꯏꯟꯇꯤꯟꯗ ꯍꯥꯏ ꯀꯩꯅꯣꯒꯤꯅꯤꯗ ꯃꯣꯏ ꯀꯣꯆꯤꯡ ꯑꯃꯅ ꯍꯥꯏꯕꯗꯣ
ꯎꯝ
ꯑꯗꯨꯗ ꯊꯥꯖꯤꯟꯒꯗꯧꯕꯅꯤ ꯊꯥꯖꯤꯟꯗ꯭ꯔꯤꯌꯦ ꯉꯁꯤ ꯍꯣꯔꯦꯟ ꯊꯥꯖꯤꯟꯗꯣꯏꯅꯤ ꯑꯗꯨꯒ ꯎ ꯑꯗꯨꯒ ꯑꯗꯨ ꯑꯃ ꯊꯥꯗꯣꯛꯈ꯭ꯔꯒꯗꯤ ꯋꯥꯔꯤ ꯁꯪꯉꯅꯤ ꯇꯧꯅꯕ ꯂꯩꯔꯔꯣꯏ ꯆꯦ ꯆꯥꯡ ꯇꯥꯟꯊꯣꯛꯄꯒꯤ ꯊꯕꯛ ꯉꯥꯡ ꯉꯥꯏꯔꯦ ꯑꯩꯅ ꯑꯣꯏꯗꯣꯏꯁꯦ
ꯀ꯭ꯂꯥꯁ ꯀꯌꯥ ꯇꯥꯛꯇꯣꯏꯅꯣ ꯑꯗꯨ ꯀꯣꯆꯤꯡꯗꯨꯗꯤ